ꯂꯣ
ꯇꯔꯦ ꯇꯔ
ꯑꯥꯎ ꯔꯨꯁꯇꯝ ꯆꯥꯛ ꯆꯥꯔꯕꯣ
ꯅꯣꯏ ꯀꯩꯅꯣ ꯇꯧꯅ ꯌꯥꯗꯦꯗꯥꯏꯅꯦ
ꯆꯥꯛ ꯆꯔꯥꯕꯣ ꯀꯩ ꯃꯊꯦꯜ ꯇꯧꯔꯦ ꯉꯁꯤꯗꯤ
ꯑꯁꯤꯗꯤ ꯌꯥꯝ ꯍꯥꯎꯕ ꯁꯥꯃꯨ ꯑꯦꯟꯁꯥꯡ
ꯑꯣ ꯁꯃꯨꯅꯤ ꯍꯪ ꯍꯥꯎꯕꯅꯤ ꯃꯔꯛꯇ ꯁꯥꯃꯨ ꯏꯟꯁꯥꯡꯁꯦ ꯈꯔ ꯊꯣꯠꯂꯗꯤ ꯈꯔ ꯐꯩꯀꯣ ꯅꯠꯇ꯭ꯔꯗꯤ ꯌꯥꯔ ꯄꯁꯪ ꯑꯣ ꯅꯠꯇ꯭ꯔꯗꯤ ꯏꯔꯛꯇ ꯆꯪꯕꯅꯤ
ꯌꯥꯔꯛꯇ ꯆꯪꯕꯤꯗ ꯑꯣꯏꯇꯥꯔꯗꯤ ꯑꯩꯁꯨ ꯆꯥꯔꯔꯣꯏꯗꯧꯕ ꯈꯔ ꯊꯣꯠ ꯄꯒꯤ ꯆꯥꯁꯤꯜꯕ ꯋꯦꯗꯔꯁꯤꯗꯤ ꯅꯣꯡꯁꯤ ꯈꯔ ꯈꯔ ꯈꯤꯛꯏꯅꯤ ꯁꯤꯗ ꯍꯣꯔꯦꯟ ꯅꯨꯃꯤꯗꯥꯡ ꯅꯣꯡ ꯇꯥꯔꯗꯤ ꯅꯨꯡꯉꯥꯏꯅꯤ ꯁꯤꯗ
ꯅꯨꯡꯉꯥꯏꯅꯤ ꯋꯥꯔꯜ ꯀꯞ ꯑꯉꯟꯕ ꯂꯩꯗꯥꯏꯅꯦ ꯉꯁꯤꯗꯤ ꯇꯔꯥ ꯃꯈꯥꯏꯔꯥ ꯀꯩꯅꯣ
ꯑ ꯄꯨꯡ ꯇꯔꯥꯃꯊ ꯇꯔꯥ ꯃꯈꯥꯏꯗ
ꯎꯝ ꯉꯜꯂꯦ ꯑꯗꯨ ꯌꯦꯡꯁꯤꯔ ꯈꯟꯕꯅꯦ ꯍꯌꯦꯡ ꯊꯕꯛ ꯂꯩꯕꯦ ꯈꯜꯂ ꯀꯥꯟꯗ ꯑꯃꯨꯛ ꯈꯟꯕ
ꯈꯥꯏ ꯌꯦꯡꯕꯗꯣ ꯉꯥꯏꯍꯥꯛ ꯌꯦꯡꯉꯝꯃꯒ ꯕꯣꯠ ꯅꯨꯡꯉꯥꯏꯇ ꯗꯤ ꯑꯗꯨꯝ ꯉꯟꯇꯥ ꯇꯨꯝꯊꯣꯛ ꯌꯥꯏ ꯀꯩꯅꯣ
ꯌꯥꯏ ꯍꯧꯕ ꯌꯦꯡꯉꯝꯕ
ꯎꯝ ꯄꯨꯡ ꯕꯥꯔꯣ ꯁ꯭ꯋꯥꯏꯐꯥꯎꯛꯇꯤ ꯑꯗꯨꯝ ꯌꯦꯡꯉꯤ ꯕꯥꯔꯣ ꯑꯗꯒꯤ ꯇꯨꯝꯕ ꯄꯨꯡ ꯇꯔꯨꯛ ꯍꯧꯒꯠꯄ ꯑꯗꯨꯝ ꯆꯞ ꯆꯥꯕꯅꯦꯕ ꯄꯨꯡ ꯇꯔꯨꯛ ꯇꯨꯝꯕꯗ
ꯌꯥ ꯇꯧꯛꯇꯤ ꯐꯪꯉꯛꯇ ꯂꯥꯛꯄꯗꯅ ꯇꯨꯝꯊꯕ ꯌꯥꯗ꯭ꯔꯦ ꯍꯥꯏꯔꯁꯨ ꯄꯨꯡ ꯃꯉꯥ ꯃꯈꯥꯏꯃꯨꯛ ꯇꯨꯝꯃꯗꯤ ꯃꯄꯨꯡ ꯑꯣꯏꯅ ꯌꯥꯏ ꯀꯩꯅꯣ
ꯎꯝ ꯊꯨꯡ ꯇꯔꯨꯛ ꯄꯨꯡꯈꯥꯏ ꯑꯃ ꯀꯩ ꯑꯃ ꯋꯥꯠꯄꯗꯤ ꯅꯨꯡꯊꯤꯟ ꯃꯤꯅꯤꯠ ꯇꯔꯥ ꯀꯨꯟ ꯑꯣꯏꯊꯣꯛꯑ ꯑꯗꯨꯝ ꯐꯄꯣꯠꯅꯤ
ꯑꯗꯨꯗꯤ ꯀꯩꯁꯨ ꯀꯥꯏꯗꯦ ꯄꯨꯡ ꯌꯥꯝꯗ꯭ꯔꯕꯗ ꯄꯨꯡ ꯃꯔꯤꯃꯨꯛ ꯇꯨꯝꯍꯧꯔꯗꯤꯅꯦ ꯑꯗꯨꯝ ꯄꯠꯊꯕ ꯍꯧꯂꯝꯝꯃꯦꯕ ꯅꯠꯇꯕꯤꯗ ꯄꯨꯡ ꯑꯃ ꯑꯅꯤꯗꯪꯅ ꯇꯨꯝꯕꯁꯤꯅꯦ ꯍꯧꯛ ꯉꯝꯗ꯭ꯔꯤ
ꯑꯁ ꯑꯗꯨꯗꯤ ꯄꯨꯔꯥ ꯃꯤꯠꯀꯁꯤꯦ ꯀꯩꯅꯣꯝ ꯇꯧꯔꯒ ꯍꯧꯒꯠꯂꯛꯄꯗ ꯏꯁꯥ ꯎꯒꯁꯦ ꯌꯥꯝ ꯅꯨꯡꯉꯥꯏꯇꯦ ꯇꯕꯤ ꯑꯅꯝ ꯑꯥ ꯁꯨꯕꯩꯇꯩ ꯏꯅꯝ ꯅꯝꯃꯒ ꯀꯣꯛ ꯉꯥꯎꯔꯤ ꯉꯥꯎꯔꯤ ꯇꯧ ꯂꯩꯔꯒ ꯑꯗꯨꯅ ꯌꯥꯝ ꯋꯥꯕ
ꯍꯌꯦꯡ ꯁꯟꯗꯦ ꯅꯣꯏ ꯑꯣꯐꯤꯁ ꯊꯕꯛ ꯂꯩ ꯍꯥꯏꯕ
ꯎꯝ ꯍꯌꯦꯡꯗꯤ ꯑꯩꯈꯣꯏꯒꯤ ꯌꯨꯝ ꯁꯪꯒꯥꯕꯒꯤ ꯃꯃꯥꯡ ꯇꯥꯡ ꯀꯨꯟꯒ ꯇꯔꯦꯠꯇ ꯁꯪꯒꯥꯈꯤꯕꯅꯦ ꯑꯗꯨꯒꯤ ꯑꯣꯐꯤꯁꯀꯤ ꯃꯤ ꯃꯌꯥꯝꯗꯣ ꯃꯣꯏ ꯑꯗꯨ ꯂꯥꯏ ꯈꯨꯣꯏꯔꯝꯃꯒ ꯈꯪꯇꯣꯛꯑꯣꯕ
ꯑꯣ ꯑꯗꯨꯅ ꯃꯣꯏꯒꯤ ꯄꯣꯠꯌꯦꯡ ꯂꯧꯒꯦ ꯍꯥꯏꯕꯅꯤꯅꯦ ꯍꯟꯗꯛ ꯍꯌꯦꯡꯅ ꯑꯃꯨꯛ
ꯑꯗꯨꯗꯤ ꯂꯧꯔꯣꯏꯗ
ꯁꯨꯝ ꯄꯨꯟꯕꯒꯤ ꯆꯥꯛ ꯑ ꯊꯨꯝ ꯁꯤꯟꯕꯤ ꯌꯥꯅꯦꯕ ꯍ ꯁꯤ ꯌꯥꯏꯗꯔ
ꯄꯣꯌꯦꯡ ꯂꯧꯕ ꯑꯣꯏꯇꯥꯔꯒꯗꯤ ꯑꯩꯈꯣꯏꯈꯣꯏꯒꯤꯁꯨ ꯊꯧꯗꯣꯛ ꯑꯃ ꯊꯣꯛꯄꯗ ꯃꯣꯏꯗ ꯕꯥꯇꯣꯟ ꯇꯧꯕꯒꯤ ꯈꯨꯗꯣꯡ ꯆꯥꯕꯗꯣ ꯑꯗꯨꯒ ꯂꯩꯕꯒ ꯆꯞ ꯃꯥꯟꯅꯔꯦꯕ
ꯀꯩꯅꯣ ꯄꯨꯁꯀꯨꯜ ꯍꯥꯏꯁꯦ ꯏꯁꯇꯥ ꯑꯣꯏ ꯅꯠꯇ꯭ꯔꯒ ꯀꯩꯅꯣꯔꯥ ꯅꯒꯤ ꯐꯥꯎꯟꯗꯔ ꯀꯥꯡꯕꯨꯔ ꯍꯥꯏꯕꯗꯤ ꯄꯠ ꯃꯁꯦꯟꯗ
ꯑꯥ ꯏꯁꯇꯥꯞ ꯃꯅꯤ
ꯑ ꯃ ꯐꯣꯟꯗ ꯅ ꯀꯦꯕ
ꯎꯝ ꯃꯣꯏ ꯃꯣꯏ ꯃꯌꯨꯝꯒꯤ ꯃꯣꯏ ꯈꯪꯅ ꯆꯥꯟꯅꯕ ꯈꯔꯕꯨꯗꯤ ꯂꯥꯛꯀꯅꯤ
ꯎꯝ
ꯃꯣꯏ ꯁꯤꯟꯖꯦ ꯃꯣꯏ ꯃꯁꯥꯒꯤ ꯑꯣꯏꯕꯅꯤꯅ ꯃꯣꯏ ꯃꯤ ꯃꯣꯏ ꯈꯪꯅ ꯆꯥꯟꯅꯕ ꯈꯔꯗꯤ ꯀꯧꯅꯦꯕ
ꯅꯗꯤ ꯀ
ꯍꯥꯥ
ꯏꯂꯝꯂꯝꯗ
ꯁꯤ ꯃꯇ꯭ꯔꯤ ꯄꯨꯈꯤꯗꯅꯤ
ꯑꯝ
ꯑꯩꯅ ꯇꯜꯂꯤꯕꯕꯨ ꯃꯦꯔꯥꯃꯤꯁ ꯑꯣꯏꯕꯗꯨꯅ ꯈꯔ ꯕꯤꯠ ꯈꯔ ꯌꯥꯎꯧꯗꯕ ꯇꯧꯅꯤ ꯇꯧꯔꯗꯤ ꯁꯥ ꯉꯥꯗ ꯇꯧꯔꯁꯨ ꯈꯔ ꯐꯩꯗꯅ ꯂꯣꯏꯈꯔꯦ
ꯄꯦꯔꯥꯃꯦꯁ ꯅꯠꯇꯁꯨ ꯌꯥꯏ ꯀꯩꯅꯣ
ꯌꯥꯏ ꯑꯗꯣ ꯃꯣꯏ ꯃꯦꯔꯥꯃꯦꯁ ꯇꯧꯅꯤꯌꯦ
ꯑꯣꯐ
ꯃꯣꯏ ꯃꯌꯥꯈꯩꯗꯤ ꯃꯦꯔꯥꯃꯤꯁ ꯇꯣ ꯈꯔ ꯍꯩꯅꯕ ꯃꯥꯜꯂꯦ
ꯑꯣꯕ
ꯍꯣꯏ ꯑꯩꯈꯣꯏꯒꯤ ꯃꯅꯤꯄꯨꯔꯗ ꯁꯨꯝ ꯂꯩꯔꯛꯄ ꯃꯌꯥꯝ ꯅꯠꯇꯦꯕ ꯌꯥꯎꯔꯛꯇꯣꯏ ꯑꯇꯩ ꯈꯔꯗꯣ
ꯑ
ꯑꯗꯨꯒꯤ
ꯑꯗꯨꯗꯤ ꯎꯝ ꯃꯣꯏꯗꯤ ꯃꯦꯔꯥꯃꯦꯁ ꯌꯥꯝ ꯄꯥꯝꯕꯅꯤ ꯁꯥꯎꯠ ꯂꯣꯝꯒꯤꯗꯤ ꯐꯖꯅ ꯂꯧꯈꯠꯄꯅꯤ ꯑꯩꯈꯣꯏꯒ ꯆꯞ ꯃꯥꯟꯅꯕꯅꯦ
ꯃꯣꯏ ꯑꯇꯩꯗꯤ ꯉꯥꯗꯤ ꯀꯩꯗꯒꯤ ꯑꯗꯨꯝ ꯆꯩꯃꯌꯥꯒꯤꯗꯤ ꯉꯥ ꯆꯥꯕꯅ ꯃꯣꯏ ꯆꯥꯗꯣꯏꯁ ꯁꯦ ꯑꯩꯈꯣꯏꯒꯤ ꯐ꯭ꯔꯥꯏ ꯇꯧꯕ ꯈꯔ ꯊꯣꯡꯉꯒꯗꯤ ꯀꯌꯥ ꯆꯥꯗꯦꯕ ꯃꯣꯏꯗꯤ ꯑꯗꯣ ꯃꯣꯏ ꯆꯥꯗꯣꯏꯁꯤꯅ ꯏꯁꯇꯤꯝ ꯇꯧꯕ ꯈꯔ ꯑꯃ
ꯎꯝ ꯇꯧꯕꯅꯦ ꯃꯣꯏꯗꯤ ꯑ ꯃꯣꯏ ꯍꯣꯇꯦꯜꯁꯤꯡꯗ ꯐꯪꯉꯤꯁꯤꯡꯗꯨꯣ ꯉꯥ ꯑꯇꯣꯏꯕ ꯊꯣꯡ ꯑꯃꯐꯥꯎ ꯐꯪꯗꯕꯅꯤ
ꯎꯝ ꯐꯪꯗꯦ ꯉꯥ ꯑꯇꯣꯏꯕ ꯊꯣꯡꯕꯗꯤ ꯑꯩꯈꯣꯏ ꯀꯩꯅꯣ ꯈꯛꯇꯅꯤ ꯈ꯭ꯋꯥꯏꯗꯒꯤ ꯊꯣꯡ ꯍꯩꯕꯁꯨ ꯅꯣꯔꯠ ꯏꯁ
ꯃꯥꯅꯦ ꯅꯣꯔꯠ ꯏꯁ ꯈꯛꯇꯅꯤ ꯑꯥ ꯃꯄꯨꯡꯒꯨꯝꯕ ꯃꯐꯝ ꯑꯣꯏꯅ ꯃꯅꯤꯄꯨꯔꯅ ꯑꯣꯏꯔꯝꯒꯅꯤꯅ ꯑꯇꯣꯏꯕ ꯊꯣꯡꯕꯁꯤ
ꯎꯝ ꯀꯩꯅꯣꯕꯨꯛꯇ ꯑꯁ ꯑꯩꯈꯣꯏꯒꯤ ꯑꯥ ꯁꯣꯝ ꯅꯥꯒꯥꯂꯦꯟꯒꯤ ꯅꯥꯒꯥꯕꯨꯛꯇ ꯃꯅꯤꯄꯨꯔꯒꯤ ꯃꯅꯤꯄꯨꯔꯒꯤ ꯉꯥ ꯊꯣꯡꯕꯁꯤꯗꯤ ꯂꯣꯏꯔꯦ
ꯃꯥꯅꯦ
ꯑꯩ ꯄꯥꯝꯖꯕꯁꯤꯗꯤ
ꯑꯥꯎ ꯃ‌ꯣꯏꯅ ꯃ ꯍꯩꯇ꯭ꯔꯥꯃꯤꯅꯅꯦ ꯑꯃꯨꯛ ꯐꯪꯕꯗ ꯆꯥꯕ
ꯆꯥꯛ ꯏꯟꯁꯥꯡ ꯊꯣꯡꯕꯁꯤ ꯃꯣꯏꯒ ꯑꯩꯈꯣꯏꯒꯁꯨ ꯃꯥꯟꯗꯦꯕ ꯑꯩꯈꯣꯏꯒꯤ ꯃꯥꯏꯔꯦꯟ ꯊꯣꯡꯕ ꯍꯥꯏꯔ ꯑꯩꯈꯣꯏꯗꯤ ꯊꯥꯎꯗ ꯉꯧꯗꯅ ꯈꯣꯠ ꯐꯖꯅ ꯇꯧꯋꯤꯗꯅ ꯃꯣꯏꯒꯤꯅ ꯑꯃꯨꯛ ꯃꯥꯏꯔꯦꯟꯁꯦ ꯏꯁꯤꯡꯗ ꯍꯥꯞꯆꯤꯜꯂꯅꯤ ꯐꯨꯠꯂꯅꯤ ꯑꯗꯨꯒ ꯃꯣꯏꯒꯤꯅ ꯁꯥ ꯑꯌꯥꯏꯕ ꯂꯩꯕ ꯈꯣꯠꯄꯗꯣ ꯃꯩꯗ ꯈꯔ ꯂꯧꯔ ꯁꯨꯒꯥꯏꯔ ꯍꯥꯞꯄꯅꯤ
ꯎꯝ ꯃꯥꯅ‌‌ꯦ ꯑꯗꯨꯅꯕꯨꯗꯤ ꯍꯩꯅꯔꯒꯕꯨꯗꯤ ꯍꯛꯆꯥꯡꯕꯨꯗꯤ ꯁꯣꯛ
ꯍꯣꯏ ꯃꯣꯏꯒꯤꯗꯨꯕꯨꯗꯤ ꯍꯛꯆꯥꯡꯕꯨꯗꯤ ꯌꯥꯝ ꯐꯕ
ꯎꯝ
ꯑꯩꯈꯣꯏꯒꯤꯁꯤꯅ ꯑꯗꯨ ꯃꯣꯏꯅꯁꯨ ꯑꯩꯈꯣꯏꯗ ꯑꯩꯈꯣꯏ ꯕꯥ ꯏꯕꯅꯤ ꯉꯍꯟꯃꯨꯛ ꯆꯠꯄꯩꯗ ꯑꯗꯨꯝ ꯍꯥꯏꯔꯛꯑꯦ ꯀꯌꯥ ꯀꯩ ꯅꯣꯏꯗꯤ ꯑꯥ ꯃꯆꯨ ꯀꯩꯀꯥ ꯌꯥꯎꯗꯔꯗꯤ ꯆꯥꯕ ꯍꯩꯅꯔꯝꯃ‌ꯣꯏꯅꯦ ꯈꯣꯠꯂꯝꯃ‌ꯣꯏꯅꯦ ꯇꯧꯔꯛꯑꯦꯕ ꯑꯥ ꯃꯣꯏꯒꯤ ꯆꯝꯊꯣꯡꯗꯣ ꯑꯩꯈꯣꯏꯒꯤ ꯑꯣꯛ ꯍꯥꯏꯔ ꯑꯩꯈꯣꯏꯗꯤ ꯐꯖꯅ ꯇꯤꯜꯍꯧ ꯆꯅꯝ ꯍꯥꯞꯄ ꯇꯧꯋꯤꯗꯅ ꯃꯣꯏꯒꯤꯅ ꯑꯗꯨ ꯅꯠꯇꯦ ꯑꯣꯛ ꯊꯣꯡ ꯄꯨꯔꯥ ꯄꯨꯊꯔꯒ
ꯑꯗꯨꯅꯤꯅꯦ ꯑꯩꯅ ꯑꯍꯥꯟꯕ ꯅꯥꯒꯥꯂꯦꯟꯗ ꯑꯍꯥꯟꯕ ꯆꯥꯕꯗ ꯑꯣꯒꯦ ꯇꯧꯋ‌ꯦ
ꯑꯁ ꯑꯗꯨꯒ ꯑꯩꯗꯤ ꯃꯅꯝ ꯑꯃꯁꯨꯅ ꯃꯣꯏꯗꯤ ꯃꯅꯨꯡꯅꯨꯡꯁꯥꯒ ꯍꯥꯞꯆꯜꯂꯦ ꯊꯣꯡ ꯃꯅꯨꯡꯁꯥꯒꯤ ꯃꯅꯝꯗꯨꯒ ꯅꯝꯃꯦ ꯑꯗꯨꯏ ꯃꯊꯛꯇ ꯑꯃꯨꯛ ꯂꯦꯛꯁꯨ ꯈꯨꯠꯂꯦꯛ ꯊꯣꯛꯑꯝꯃ ꯃꯣꯏꯗꯣ
ꯍꯥꯎ ꯂꯦꯛꯁ‌ꯦ ꯃꯅꯝ ꯑꯗꯒꯤ ꯊꯣꯠꯄꯨꯗꯤ ꯌꯥꯝ ꯊꯣꯠꯂꯤꯀꯣ ꯃꯣꯏ ꯊꯣꯡꯉꯅꯤ ꯑꯗꯨꯒ ꯃꯅꯝ ꯀꯔꯨꯝ ꯆꯦꯜꯂꯦꯕ
ꯎꯝ ꯑꯗꯣ ꯑꯗꯨꯝ ꯑꯗꯨꯗꯣ ꯑꯩꯅ ꯁꯤꯂꯦꯛ ꯊꯣꯛꯄꯁꯦ ꯀꯩꯝꯇ ꯇꯧꯗ꯭ꯔ‌ ꯃꯣꯏꯗꯤ ꯁꯤꯅ ꯌꯥꯝ ꯍꯥꯎꯋꯦ ꯃꯣꯏꯗꯤ ꯃꯌꯥꯝ ꯃꯌꯥꯝ ꯆꯥꯊꯕꯤꯅꯤ ꯑꯗꯨ ꯑꯩꯅ ꯆꯥꯕ ꯌꯥꯎꯔꯤꯁꯤꯅ ꯃꯣꯏꯒꯤꯗꯤ ꯏꯁꯇꯣꯟ ꯌꯨꯡꯕꯤꯅ ꯍ‌ꯦꯍꯦꯛ ꯇꯧꯋꯤꯗꯅ ꯑꯩꯈꯣꯏꯒꯤ ꯃꯤ ꯁꯤꯔꯀꯥꯟꯗꯒ ꯅꯨꯡꯗ ꯍꯛꯑ ꯈꯣꯠꯂꯒ ꯃꯥꯒꯤ ꯃꯦꯃꯣꯔ‌ꯦꯟ ꯗꯝ ꯑꯣꯏꯅ ꯇꯧꯕꯤꯗꯣ ꯃꯦꯃꯣꯔꯤꯌꯦꯜ ꯑꯣꯏꯅ ꯇꯧꯕꯤꯗꯣ ꯑꯗꯨꯒꯤꯗꯨ ꯗ ꯌꯥꯎꯔꯛꯄ
ꯑꯗꯨꯃ ꯎꯝ
ꯗꯤ ꯃꯣꯏ ꯇꯧꯋꯤꯗꯣ ꯑꯣꯛꯅꯦ ꯑꯁ ꯑꯗꯨꯒ ꯑꯩꯈꯣꯏꯒꯤ ꯃꯣꯏꯒꯤ ꯁꯟ ꯈꯔ ꯀꯩꯅꯣ ꯇꯧꯕꯅꯤꯅꯦ ꯑꯗꯨ ꯑꯗꯨꯏ ꯁꯥꯏꯠ ꯗꯤꯁꯇ ꯑꯩꯈꯣꯏꯒꯤ ꯁꯂꯥꯗꯀꯨꯝꯕ ꯀꯩꯅꯣꯒꯨꯝꯕ ꯈꯔ ꯍꯥꯞꯄꯒ
ꯎꯝ
ꯑꯩꯈꯣꯏꯁꯦ ꯑꯗꯨꯝ ꯌꯥꯕꯤꯅꯦ ꯑꯩꯅ ꯆꯥꯕ ꯉꯝꯃꯤꯈꯩ ꯂꯧꯔ ꯆꯥꯕ ꯄꯨꯕꯗꯤ ꯌꯥꯗꯦ ꯑꯩꯅ ꯆꯥꯅꯤꯡꯕ ꯑꯩꯅ ꯃꯌꯥꯝ ꯆꯥꯕꯗ ꯀꯅꯥꯝ ꯀꯦꯝ ꯑꯩꯈꯣꯏꯒꯤꯗꯤ ꯁꯋꯥꯏꯒꯤꯗꯤ ꯃꯌꯥꯝ ꯆꯥꯁꯤꯜꯂꯛꯑꯗꯤ ꯀꯩꯅꯣꯝ ꯍꯥꯏꯅꯕ ꯍꯧꯔꯛꯑꯅꯤꯕ ꯃꯣꯏꯗꯤ ꯑꯗꯨ ꯂꯩꯇ ꯇꯦ ꯑꯩ ꯉꯝꯃꯤꯈꯩ ꯆꯥꯕ
ꯑꯥ
ꯉꯝꯗ꯭ꯔꯒ ꯑꯗꯨꯝ ꯑꯔꯦꯝꯕꯗꯣ
ꯄꯨꯒꯦꯗꯤ ꯌꯥꯗꯦꯕ
ꯄꯨꯕꯗꯤ ꯌꯥꯗꯦ
ꯎꯝ
ꯑꯗꯣ ꯃꯣꯏꯗꯤ ꯒꯨꯗ ꯐ꯭ꯔꯥꯏꯗꯦꯒꯤꯗꯤ ꯐꯖꯟ ꯐꯖꯟ ꯇꯧꯋꯤ ꯃꯣꯏ ꯆꯔꯁꯇ ꯄꯨꯂꯞ ꯀꯥꯟꯅꯔꯅꯤ ꯑꯗꯨꯒ ꯃꯣꯏ ꯖꯪꯒꯜ ꯖꯪꯒꯜꯗ ꯍꯟꯇꯤꯡ ꯆꯠꯂ ꯆꯠꯂꯦ ꯆꯠꯇ꯭ꯔꯒꯅ ꯃꯣꯏꯒꯤ ꯆꯔꯁꯀꯤ ꯐꯟꯗꯣ ꯑꯗꯨꯗꯒꯤ ꯑꯗꯨꯒꯤ ꯂꯩꯔꯒ ꯃꯣꯏꯒꯤ ꯈꯨꯟꯗꯨꯗ ꯂꯩꯔꯤꯕ ꯃꯌꯥꯝꯗꯣ ꯑꯗꯨ ꯄꯨꯜꯂꯞ ꯆꯥꯔꯔꯅꯤ
ꯑꯗꯣ ꯑꯥ ꯍꯧꯖꯤꯛꯀꯥꯟꯗꯤ ꯑꯥ ꯀꯩꯅꯣ ꯇꯧꯗ꯭ꯔꯦ ꯐꯪꯗ꯭ꯔꯦ ꯈꯨꯟ ꯃꯅꯨꯡ ꯍꯟꯖꯤꯟꯕ ꯅꯠꯇ꯭ ꯔꯗꯤꯅꯦ ꯂꯝꯃꯣꯛꯀꯨꯝꯕ ꯍꯥꯏꯗꯤ ꯖꯪꯒꯜꯒꯤ ꯁꯥꯒꯤ ꯃꯍꯥꯎ ꯍꯥꯏꯇꯥꯔꯦꯅꯦ
ꯑꯗꯨꯗꯤ ꯁ꯭ꯋꯥꯏꯗꯗꯤ ꯐꯪꯗ꯭ꯔꯦ ꯈꯔ ꯈꯔ ꯂꯥꯞꯄ ꯁꯨꯝ ꯈꯔ ꯍꯟꯖꯟꯕ ꯃꯅꯨꯡꯗꯗꯤ ꯌꯥꯝ ꯐꯪꯉꯦ ꯑꯩꯈꯣꯏ ꯒꯥꯔꯤ ꯒꯥꯔꯤ ꯇꯇꯥꯒꯨꯝꯕꯅꯒ ꯆꯪꯉꯒ ꯌꯧꯕ ꯃꯐꯝꯗꯣ ꯒꯥꯔꯤ ꯃꯆꯥ ꯃꯁꯨ ꯆꯪ ꯌꯥꯗꯕ ꯃꯣꯏ ꯑꯗꯨꯒꯨꯝꯕꯗꯗꯤ ꯑꯗꯨꯝ ꯐꯪꯉꯦ
ꯃꯥꯅꯦ ꯑꯗꯨꯝꯕꯗꯨꯗꯤ ꯃꯣꯏꯗꯤ ꯊꯥ ꯑꯃ ꯋꯥꯠꯂꯤꯉꯩꯗꯒꯤ ꯊꯥꯃꯈꯥꯏ ꯑꯃ ꯋꯥꯠꯂꯤꯉꯩꯗꯒꯤ ꯍꯟꯇꯤꯡ ꯇꯧꯔꯒ ꯄ꯭ꯂꯥꯟ ꯇꯧꯋꯦꯕ
ꯍꯜꯂꯣ
ꯀꯩꯅꯣ
ꯏꯁ ꯑꯩꯗꯤ ꯄꯠꯂꯧ ꯇꯠꯈꯤꯕꯗꯨꯗ ꯃꯩ ꯃꯨꯠꯈ꯭ꯔꯦꯅꯦ ꯇꯧꯏ
ꯑꯥꯎ ꯃꯩ ꯃꯨꯈ꯭ꯔꯦ ꯋꯥꯈꯤꯕꯗꯨꯗ ꯅꯦꯠꯀ ꯂꯣꯏ ꯇꯠꯈ꯭ꯔꯕ ꯅꯤꯡꯉꯨꯔꯦ
ꯑꯗꯩꯗꯤ ꯐꯥꯏꯕꯔꯗ ꯁꯝꯃꯒ ꯇꯧꯔꯛꯏꯔ ꯁꯤꯅꯤ ꯅꯦꯠꯀꯤ ꯑꯣꯏꯕꯅꯤꯅ
ꯑꯦ ꯐꯥꯏꯕꯔꯗꯤ ꯁꯝꯃꯤꯅꯦꯕ ꯑꯗꯨ ꯐꯥꯏꯕꯔꯗꯒꯤ ꯇꯠꯈ꯭ꯔ ꯃꯇꯨꯡꯗ ꯗꯇꯥꯗ ꯑꯣꯇꯣ ꯑꯣꯟꯕꯗꯣ
ꯎꯝ ꯑꯗꯨꯒꯤꯅꯤꯅꯦ ꯄꯠ ꯂꯥꯎ ꯂꯦꯞꯄꯤ
ꯑꯩꯁꯨ ꯄꯨꯂꯞ
ꯑꯩꯁꯨ ꯇꯠꯈ꯭ꯔꯕꯅꯤꯅꯦ ꯅꯥꯀꯣꯡ ꯌꯦꯡꯉꯨꯏꯅꯤ
ꯑꯗꯨꯗ ꯑꯗꯨꯒ ꯑꯆꯝꯕ ꯆꯥꯕꯁꯤ ꯐꯗꯤ ꯐꯩ ꯑꯩꯈꯣꯏꯅ ꯍꯩꯅꯗꯕꯩ ꯋꯥꯅꯤ
ꯑꯥ ꯃꯣꯏꯒꯤꯗꯤ ꯃꯣꯏꯒꯤ ꯆꯍꯤ ꯌꯥꯝ ꯑꯔꯤ ꯑꯔꯤꯕ ꯃꯌꯥꯝ ꯂꯩꯌꯦ ꯃꯣꯏꯗꯤ ꯍꯥꯏꯕꯗꯤ ꯑꯆꯝꯕꯗꯣ ꯉꯥꯛꯇ ꯆꯥꯕꯒꯤ
ꯃꯥꯅꯦ ꯄꯨꯟꯁꯤ ꯁꯥꯡꯕꯗꯣ
ꯎꯝ ꯑꯗꯩ ꯃꯣꯏꯗꯤ ꯊꯕꯛ ꯍꯥꯏꯔꯦ ꯆꯤꯡ ꯀꯥꯕꯗꯗ ꯑꯗꯨꯝ
ꯋꯥꯕꯤꯅꯤꯗꫭ ꯑꯗꯨꯗ ꯊꯥꯎ ꯆꯥꯗ ꯉꯝꯃꯣꯏꯗꯣꯏꯅꯦꯕ ꯑꯁ ꯐꯕꯗꯤ ꯐꯩ ꯑꯩꯅ ꯅꯣꯡꯃ ꯑ ꯕꯔꯥꯛ ꯇꯥꯕ ꯂꯝꯕꯤ ꯇꯃꯦꯡꯂꯣꯡꯗꯒꯤꯔ ꯀꯩꯅꯣ ꯀꯨꯝ
ꯑꯥ ꯇꯃꯦꯡꯂꯣꯡꯗꯒꯤ ꯀꯨꯝꯃꯒ ꯕꯔꯥꯛ ꯇꯥꯕ ꯕꯔꯥꯛ ꯇꯥꯐꯝꯁꯦ ꯑꯩꯈꯣꯏꯒꯤ ꯑꯩꯈꯣꯏ ꯆꯖꯠꯂꯤꯗꯨꯁꯨ ꯖꯦꯔꯣ ꯄꯣꯏꯟꯗꯤ ꯇꯥꯔꯝꯃꯅꯤꯗ
ꯎꯝ ꯎꯝ
ꯖꯦꯔꯣ ꯄꯣꯏꯟꯗꯨꯨꯗꯒꯤ ꯀꯤꯂꯣꯃꯤꯇꯔ ꯇꯔꯥ ꯈꯣꯡꯅ ꯀꯨꯝꯃꯦ ꯑꯗꯨꯒ ꯕꯔꯥꯛ ꯇꯨꯔꯦꯟꯗꯨ‌ ꯇꯔꯦꯠ ꯂꯥꯜꯂꯦ ꯐꯖꯔꯦ ꯑꯗꯨꯗꯗꯤ
ꯅꯨꯡꯉꯥꯏꯔꯝꯃꯅꯤ ꯅꯣꯡꯃꯗ ꯆꯪꯉꯃꯅꯤ ꯄꯨꯔꯥ
ꯆꯪꯉꯦ ꯑꯗꯨꯒ ꯃꯣꯏ ꯑꯍꯥ ꯃꯐꯝꯗꯣ ꯌꯧꯕꯗꯗꯤ ꯄꯥꯗ꯭ꯔꯥꯛ ꯇꯥꯔꯦ ꯑꯗꯨꯝ
ꯑꯩꯈꯣꯏꯅ ꯆꯠꯄꯗꯣ ꯑꯩ ꯚꯔꯥꯛ ꯌꯧꯔꯛꯇꯦꯕ ꯇꯃꯦꯡꯂꯣꯡꯗꯒꯤ ꯈꯣꯡꯅ ꯇꯇꯥ ꯂꯝꯕꯤꯗꯤ ꯑꯣꯏꯔꯒ ꯅꯨꯃꯤꯠꯇꯣ ꯑꯩꯈꯣꯏꯅ ꯗꯥꯎ ꯌꯥꯗ꯭ꯔꯦꯅꯤꯅ ꯂꯝꯕꯤ ꯀꯤꯟꯊꯕ ꯍꯩꯇꯛꯇ ꯆꯠꯄ ꯌꯥꯗ꯭ꯔꯦ ꯍꯥꯏꯕ
ꯃꯣꯏꯒꯤꯗꯤ ꯌꯥꯝ ꯌꯥꯝ ꯅꯨꯡꯉꯥꯏꯇꯕ ꯑ ꯑꯃꯅ ꯇꯥꯇꯥꯁꯦ ꯉꯁꯤꯗꯤ ꯂꯥꯛꯑꯣꯏ ꯅꯨꯃꯤꯠ ꯅꯤꯅꯤ ꯍꯨꯝꯅꯤ ꯂꯥꯛꯑꯣꯏ ꯅꯨꯃꯤꯠ ꯅꯤꯅꯤꯒꯤ ꯃꯇꯨꯡꯗ ꯂꯥꯛꯀꯅꯤꯁꯦ ꯃꯣꯏꯗꯤ ꯑꯗꯨꯝ ꯆꯝꯐꯥ ꯄꯨꯕꯤꯅꯤ
ꯎꯝ ꯑꯗꯨꯗ ꯈꯣꯡꯅ ꯈꯨ ꯇꯪꯈꯥꯏꯃꯨꯛ ꯆꯠꯂꯨꯔꯦ ꯀꯤꯂꯣꯃꯤꯇꯔ ꯅꯤꯄꯥꯥꯟꯃꯨꯛꯀꯤ ꯆꯥꯡ ꯋꯥꯏꯔꯔꯕꯅꯤ ꯑꯩꯈꯣꯏꯅ ꯆꯠꯂꯤꯁꯦ ꯁꯨꯝ ꯌꯦꯡꯉꯤꯅꯤ ꯑꯗꯨꯒ ꯑ ꯁꯤ ꯑꯣꯖꯥ ꯀꯌꯥꯝ ꯌꯧꯗꯕ ꯋꯥꯠꯂꯤ ꯍꯥꯏꯔꯦ ꯑ ꯇꯪꯈꯥꯏꯗꯤ ꯆꯠꯂꯛꯑꯦ ꯍꯥꯏꯌꯦꯦ ꯑꯩ ꯁꯤ ꯑꯣꯏꯗꯤ ꯐ ꯇꯥꯅꯤ ꯍꯪꯒꯠꯂꯁꯤ ꯁꯤꯦꯅ ꯑꯃꯨꯛ ꯀꯥꯈꯠꯂꯛꯑꯦ ꯑꯗꯨꯗ ꯏꯁꯥꯁꯦ ꯄꯗ꯭ꯔꯥꯛ ꯄꯗ꯭ꯔꯥꯛ ꯇꯥꯔꯦ ꯑꯗꯨꯒ ꯌꯨꯝ ꯑꯃꯗ ꯆꯪꯕꯗ ꯑꯍꯜ ꯑꯃ ꯁꯨꯝ ꯊꯦꯡꯅꯩ ꯃꯥꯅ ꯑ ꯁꯨꯝ ꯇꯣꯏꯅ ꯂꯥꯛꯄ ꯃꯤ ꯅꯠꯇꯕ ꯑꯩꯅ ꯈꯪꯉꯦꯕ ꯃꯣꯏꯁꯦ ꯄꯥꯕꯨꯡ ꯁꯨꯝ ꯈꯤꯇ ꯊꯛꯆꯒꯦꯅ ꯍꯥꯏ ꯀꯥꯟꯁꯤꯗ ꯃꯣꯏꯒꯤ ꯌꯥꯝ ꯇꯦꯛꯈꯠꯄ ꯆꯥ ꯃꯅꯥꯗ ꯏꯁꯤꯡ ꯇꯤꯡꯉ ꯊꯝꯕꯤꯗꯣ
ꯑꯥ
ꯑꯗꯨꯗꯤ ꯌꯥꯝ ꯑꯣꯟꯗꯕꯤꯗ ꯏꯆꯝ ꯆꯝꯕ ꯄꯨꯟꯗ ꯇꯤꯡꯉꯒ ꯏꯪꯂꯤ ꯏꯪꯂꯤ ꯇꯧꯔꯒ ꯑꯗꯒꯤ ꯆꯥ ꯃꯅꯥꯒꯤ ꯃꯍꯥꯎ ꯈꯔ ꯊꯣꯛꯑꯒ ꯀ ꯆꯤꯅꯤ ꯊꯥꯛꯇꯕꯤꯗ ꯑ ꯑꯩꯅ ꯊꯣꯛꯂꯛꯏꯦ ꯑꯗꯨ ꯅꯪꯅ ꯊꯛꯆꯤꯟꯅꯤ ꯑꯩꯈꯣꯏꯅ ꯋꯥꯕ ꯀꯩꯗ ꯐꯖꯅ ꯇꯦꯛꯈꯠꯄꯅꯤ
ꯃꯣꯏꯒꯤꯗꯤ ꯆꯥ ꯊꯛꯄꯗ ꯃꯣꯏꯗꯤ ꯏꯁꯤꯡ ꯑꯁꯥꯕꯗꯨꯗ ꯆꯥ ꯃꯅꯥꯁꯦ ꯑꯩꯈꯣꯏꯒꯤ ꯑꯗꯨꯃꯥꯏꯅ ꯍꯥꯞꯄꯗꯣ ꯍꯥꯞꯇꯦꯕ ꯏꯁꯤꯡ ꯑꯁ ꯑꯊꯧꯕꯁꯤ ꯀꯣ ꯑꯃꯗ ꯍꯩꯔꯅꯤ ꯑꯗꯨꯒ ꯆꯥ ꯃꯅꯥꯗꯣ ꯍꯥꯞꯆꯤꯜꯂꯛ ꯑꯣꯈꯥꯏꯔꯒ ꯉꯥꯏꯍꯥꯛꯇꯪ ꯆꯥ ꯃꯅꯥꯗꯣ ꯐꯝꯗꯕ ꯉꯥꯏ ꯑꯗꯨ ꯆꯤꯅꯤ ꯁꯨꯡꯞ ꯍꯥꯞꯇꯦ ꯃꯣꯏꯗꯤ
ꯍꯣꯏ ꯑꯗꯨꯗꯤ ꯆꯥ ꯃꯅꯥꯁꯨ ꯌꯥꯝ ꯍꯥꯞꯇꯕꯤꯗ ꯇꯧꯔꯒ ꯌꯥꯝꯅ ꯈꯥꯁꯨ ꯈꯥꯗꯕꯤꯗ ꯆꯥꯒꯤ ꯇꯦꯁ ꯑꯃꯁꯨ ꯊꯣꯛꯑꯒ ꯏꯁꯥꯗꯣ ꯐ ꯇꯦꯛꯈꯠꯄꯅꯦ ꯑꯗꯨ ꯅꯨꯃꯤꯠꯇꯨꯗ ꯍꯁ ꯃꯣꯏꯅ ꯇꯧꯔꯤꯁꯦ ꯁꯤꯅꯅꯤꯅ ꯑꯆꯝꯇ ꯆꯥꯏꯔꯤꯁꯅ ꯈꯜꯂꯦꯕ
ꯃꯣꯏꯗꯤ ꯑꯆꯝ ꯃꯆꯥ ꯃꯁꯥ ꯃꯎꯁꯨ ꯐꯕ ꯑꯗꯣ ꯃꯣꯏꯒꯤ ꯃꯤ ꯋꯥꯡ ꯆꯥꯎꯖꯗꯕꯗꯨꯗꯤ ꯃꯣꯏ ꯀꯩꯅꯣꯒꯤꯅꯤ ꯃꯣꯏꯒꯤ ꯃꯣꯏꯒꯤ ꯖꯤꯟꯁꯀꯤ ꯃꯇꯨꯡ ꯏꯟꯅ ꯆꯥꯎꯖꯗꯕꯅꯦꯕ
ꯎꯝ ꯍꯛꯆꯥꯡꯗꯤ ꯁꯦꯡꯉꯦ ꯌꯥꯝ
ꯎꯝꯁ ꯍ ꯊꯝꯃꯒꯦ ꯇꯥꯃꯁꯦ ꯑꯗꯨꯗꯩ ꯑꯩ ꯑꯃꯨꯛ
ꯍꯣꯏ ꯍꯣꯏ ꯐꯔꯦ ꯐꯔꯦ ꯑꯃꯨꯛ ꯀꯣꯟꯅ ꯐꯥꯎꯅꯔꯁꯤ
ꯍꯣꯏ ꯊꯝꯃꯦ ꯊꯝꯃꯦ